ꯍꯜꯂꯣ
ꯎꯝ ꯍꯜꯂꯣ
ꯍꯣꯏ ꯇꯥꯄ꯭ꯔꯥ
ꯎꯝ ꯇꯥꯏ
ꯆꯥꯛꯇꯤ ꯆꯥꯔꯕꯣ
ꯎꯝ ꯆꯥꯛ ꯆꯥꯔꯦ ꯅꯪꯗꯤ
ꯑꯩꯁꯨ ꯑꯩ ꯍꯣꯏ ꯆꯥꯔꯦ ꯑꯩꯁꯨ ꯀꯩ ꯃꯊꯦꯜ ꯆꯥꯒꯦ
ꯉꯁꯤꯁꯦ ꯁꯧꯒ꯭ꯔꯤ ꯆꯥꯏ
ꯁꯧꯒ꯭ꯔꯤ
ꯎꯝ ꯁꯧꯒ꯭ꯔꯤꯒ ꯊꯥꯡꯖꯤꯡ ꯑꯃꯦꯠꯄ
ꯑꯣ ꯍꯥꯎꯅꯤꯅꯦ ꯑꯗꯨꯗꯤ
ꯍꯣꯏ ꯍꯥꯎꯑꯦ ꯅꯪꯗꯤ
ꯑꯩꯈꯣꯏꯗꯤ ꯆꯅꯥ ꯆꯥꯏꯑꯦ ꯆꯅꯥꯒ ꯆꯥꯄꯇꯤ
ꯑꯣ ꯅꯣꯏꯒꯤꯅ ꯍꯦꯟꯅ ꯍꯥꯎꯒꯅꯤ
ꯑꯁ ꯍꯥꯎꯇꯦ ꯑꯩꯈꯣꯏꯒꯤ ꯎꯄꯥꯏ ꯂꯩꯇꯕꯒꯤ ꯆꯥꯕꯅꯦ
ꯀꯔꯤ ꯎꯄꯥꯏ ꯂꯩꯇꯕ
ꯑꯗꯨ ꯃꯣꯏꯅ ꯑꯗꯨꯝ ꯄꯤꯕꯅꯤꯅ ꯑꯗꯨꯝ ꯆꯥꯕ ꯇꯥꯕꯅꯤꯅꯦ ꯑꯩꯈꯣꯏꯗꯤ
ꯑꯣ
ꯑꯗꯨ ꯅꯪ ꯕꯣꯜ ꯌꯦꯡꯗ꯭ꯔꯣ
ꯕꯣꯜ ꯌꯦꯡꯉꯦ ꯍꯧꯖꯤꯛ ꯍꯥꯐ ꯍꯥꯐ ꯇꯥꯏꯝ ꯊꯣꯛꯂꯛꯑꯦ
ꯑꯗꯨꯒꯤ ꯑꯩꯁꯨ ꯂꯥꯛꯄꯅꯦ
ꯆꯞ ꯃꯥꯅꯩꯅꯦ
ꯑꯗꯨ ꯑꯗꯨ ꯅꯪꯗꯦ ꯏꯖꯤꯕ꯭ꯔꯥ ꯅꯠꯇꯔꯥꯒ ꯑꯔꯖꯦꯟꯇꯤꯅꯥ
ꯑꯩꯗꯤ ꯏꯖꯤꯞꯇ ꯁꯞꯄꯣꯔꯠ ꯇꯧꯒꯅꯤ
ꯇꯜꯂꯦꯍꯦ
ꯍꯥꯝ ꯑꯥꯔꯖꯦꯟꯇꯤꯅꯥ ꯍꯣꯏꯁꯦ ꯃꯦꯁꯤꯕꯨꯗꯤ ꯅꯨꯡꯁꯤꯌꯦ ꯑꯗꯨ ꯃꯥꯒꯤ ꯐꯦꯟꯁꯀ ꯑꯥꯔꯖꯦꯟꯇꯤꯅꯥ ꯄ꯭ꯂꯦꯌꯥꯔꯁꯤꯡꯁꯦ ꯌꯦꯡꯅꯤꯡꯗꯦ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
ꯀꯅꯥꯎꯀꯤ ꯃꯤꯁ ꯇꯧꯕꯅꯣ ꯈꯪꯗꯦ
ꯎꯝ
ꯊꯋꯥꯢ ꯌꯥꯝ ꯅꯨꯡꯉꯥꯏꯇꯦ
ꯑꯣꯎ ꯃꯦꯁꯤꯕꯨꯗꯤ ꯅꯨꯡꯁꯤꯌꯦ ꯑꯗꯨ ꯃꯣꯏ ꯁꯞꯄꯣꯔꯠ ꯇ꯭ꯔꯁꯀ ꯑꯥꯔꯖꯦꯟꯇꯤꯅꯥꯒꯤ ꯄ꯭ꯂꯦꯌꯔ ꯁꯤꯡꯗꯣ ꯇꯟꯂꯦ
ꯑꯁ ꯑꯩꯈꯣꯏ ꯁꯞꯄꯣꯔꯇꯔꯗꯣ ꯑꯝꯇ ꯀꯩꯁꯨ ꯇꯧꯗꯦꯀꯣ
ꯅꯪ ꯈꯪꯗꯕꯒꯤꯅꯦ
ꯑꯗꯨ ꯃꯤꯒꯤ ꯃꯔꯝꯗ ꯑꯗꯨꯃꯥꯏꯅ ꯇꯧꯅꯤꯡꯉꯥꯏ ꯑꯝꯇ ꯂꯩꯇꯦ ꯀꯩꯅꯣ ꯑꯁ ꯅꯨꯡꯁꯤ ꯁꯤꯟꯅꯔꯗꯤ ꯑꯗꯨꯝ ꯅꯨꯡꯁꯤꯔꯗꯤ ꯌꯥꯔꯦ ꯀꯩꯅꯣ
ꯅꯣꯏ ꯑꯦꯔꯤꯌꯥꯗꯒꯤ ꯈꯛꯇ
ꯈꯟꯕꯗꯤ ꯌꯥꯝ ꯒ꯭ꯂꯣꯕꯦꯜꯒꯤꯅꯤꯅ ꯁꯤꯗꯤ ꯁꯄꯣꯇꯔꯁꯨ
ꯎꯝ
ꯋꯥꯔꯦ ꯑꯁ
ꯉꯁꯤꯗꯤ ꯑ ꯉꯁꯤꯗꯤ ꯀꯩ ꯇꯧꯔꯨꯔꯒ ꯂꯩꯒꯦ
ꯉꯁꯤ ꯊꯕꯛ ꯆꯠꯂꯦ ꯊꯛ ꯆꯠꯂꯒ ꯍꯜꯂꯛꯑꯦ ꯕꯖꯥꯔꯗ
ꯊꯕꯛ ꯌꯥꯝ ꯀꯟꯕ ꯃꯥꯂꯦꯀꯣ ꯑꯩꯒꯤꯗꯤ ꯑꯩꯒꯤꯗꯤ ꯅꯦꯠ ꯋꯥꯛꯁꯦ ꯌꯥꯝ ꯅꯨꯡꯉꯥꯏꯇꯦꯉꯣ ꯉꯁꯥꯏ ꯑꯩꯅ ꯊꯣꯏꯅ ꯕꯣꯜ ꯌꯦꯡꯕꯗꯣ ꯆꯞꯄꯒ ꯆꯠꯄꯒ ꯑꯗꯨꯝ ꯌꯦꯡꯉꯤ
ꯑꯣ ꯅꯪ ꯏꯁꯄꯤꯠꯁꯨ ꯌꯥꯝ ꯃꯝꯒꯅꯤ ꯑꯗꯨꯒꯤ
ꯈꯪꯗꯦ ꯑꯗꯨꯗꯤ
ꯏꯁꯄꯤꯠ ꯏꯁꯄꯤꯠꯇꯣ ꯈꯔ ꯂꯣꯋꯔ ꯇꯧꯋꯣ ꯑꯗꯨꯒ ꯗꯤꯒ꯭ꯔꯦꯗ ꯇꯧꯔꯒ ꯌꯦꯡꯉꯣ ꯅꯠꯇ꯭ꯔꯗꯤ ꯀ꯭ꯋꯥꯂꯤꯇꯤ ꯋꯥꯡꯕꯗꯨꯗꯤ ꯍꯧꯖꯤꯛ ꯌꯦꯡꯕꯁꯦ ꯋꯥꯟ ꯄꯣꯏꯟ ꯐꯥꯏꯚ ꯕꯤꯂꯤꯌꯟ
ꯎꯝ
ꯅꯦꯠꯁꯤ ꯌꯥꯗꯕꯅꯤ
ꯑꯗꯨꯒꯤ ꯑꯣꯏꯔꯝꯅꯤ
ꯎꯝ
ꯑꯗꯨ ꯎꯝ ꯀꯩꯅꯣ ꯀ꯭ꯋꯥꯂꯤꯇꯤꯗꯣ ꯌꯥꯝꯗ꯭ꯔꯗꯤ ꯅꯨꯡꯉꯥꯏꯇꯦꯕ ꯌꯦꯡꯕꯗꯣ
ꯎꯝ ꯊ꯭ꯔꯤ ꯁꯤꯛꯁꯇꯤ ꯐꯣꯔ ꯐꯣꯔ ꯑꯩꯠꯇꯤꯒꯨꯝꯕ ꯌꯦꯡꯒꯦꯅ ꯌꯥꯔꯕꯅꯦ
ꯎꯝ
ꯅꯪ ꯍꯧꯖꯤꯛ ꯌꯦꯡꯕꯗꯗꯤ ꯁꯚꯦꯟ ꯍꯟꯗ꯭ꯔꯦꯠꯒꯨꯝꯕ ꯑꯣꯏꯔꯝꯒꯅꯤ
ꯍꯣꯔꯦꯟ ꯑꯃꯨꯛꯀ ꯁꯦꯝ ꯁꯦꯝ ꯁꯦꯝꯃꯒꯦ ꯍꯣꯔꯦꯟ ꯑꯃꯨꯛꯀ ꯆꯪꯕ ꯀꯥꯟꯗ
ꯎꯝ ꯀꯅꯥ ꯀꯅꯥ ꯌꯦꯡꯉꯤꯅꯣ ꯅꯪꯗꯤ
ꯑꯩ ꯏꯊꯟꯗꯅꯦ
ꯑꯣ ꯏꯊꯟꯗ ꯌꯦꯡꯕꯗꯨ ꯅꯨꯡꯉꯥꯏꯔꯝꯃꯣꯏ
ꯍꯣꯏ ꯅꯨꯡꯉꯥꯏꯇꯦ ꯑꯗꯨꯁꯨ ꯑꯗꯨꯝ ꯅꯨꯡꯉꯥꯏ
ꯎꯝ ꯀꯣꯜ ꯇꯧꯔꯒ ꯌꯦꯡꯁꯤꯔꯣ
ꯑꯁ ꯀꯣꯜ ꯇꯧꯔꯒ ꯌꯦꯡꯕꯗꯨꯗꯤ ꯆꯞꯄ ꯇꯞꯄꯒ ꯂꯩꯒꯅꯤ
ꯑꯝ
ꯑꯩꯅ ꯍꯥꯏꯗꯤ ꯑꯣ ꯑꯗꯨꯁꯨ ꯑꯗꯨꯁꯨ ꯌꯥꯏꯗꯨꯕꯨ ꯅꯪ ꯑꯩꯒ ꯅꯪꯒ ꯑꯩꯒ ꯃꯥꯟꯅꯗꯕꯅꯤꯗꯅꯦ ꯌꯥꯔꯣꯏꯕ
ꯑꯣ ꯑꯗꯣ ꯑꯩ ꯁꯥꯎ ꯑꯦ ꯑꯗꯣ ꯎꯝ ꯂꯥꯎꯕꯗꯣ ꯇꯥꯃꯤꯟꯅꯁꯦ ꯍꯥꯏꯕꯅꯤꯗ
ꯆꯥꯟꯁ ꯃꯤꯁ ꯇꯧꯕ ꯀꯥꯟꯗꯀꯣ
ꯉꯁꯥꯏ ꯀꯩꯅꯣ ꯑꯁ ꯃꯣꯏꯁꯦ ꯁꯥꯟꯅꯕꯗꯤ ꯍꯧꯗꯤ ꯍꯩꯕꯅꯦꯍ ꯑꯗꯨꯝ ꯂꯥꯛ ꯂꯩꯇꯕ ꯍꯥꯏꯇꯥꯔꯦ ꯍꯧꯖꯤꯛꯇꯤ ꯂꯩꯔꯅꯤ ꯉꯁꯥꯏ ꯂꯩꯇꯕ ꯋꯥꯅꯦ ꯍꯧꯖꯤꯛꯇꯤ ꯂꯩꯔꯅꯤ
ꯍꯣꯏ ꯍꯣꯏ ꯑꯗꯣ ꯑꯗꯨꯃꯥꯏꯅ ꯊꯥꯖꯧꯕꯀꯣ
ꯑꯗꯨꯅꯦ ꯑꯩꯒꯤ ꯏꯟꯁꯇꯦꯟꯁꯅ ꯍꯥꯏꯔꯦꯕ ꯉꯝꯔꯅꯤꯅ
ꯍꯣꯏ ꯌꯦꯡꯕ ꯇꯥꯔꯦ
ꯍꯣꯏ ꯌꯦꯡꯕ ꯇꯥꯔꯦ
ꯎꯝ ꯅꯪꯒꯤ ꯎꯝ ꯅꯤꯛꯅꯦꯝꯒꯨꯝꯕ ꯂꯩꯕ꯭ꯔꯣ
ꯍꯥꯏ ꯀꯩ ꯍꯥꯏꯕ ꯑꯩꯒꯤ ꯀꯩ ꯍꯥꯏꯕ
ꯅꯤꯛꯅꯦꯝ ꯅꯤꯛꯅꯦꯝꯒꯨꯝꯕ ꯃꯤꯡꯊꯣꯟꯕ
ꯑꯗꯨꯝ ꯊꯣꯛꯂꯛꯄꯅꯦ
ꯎꯝ ꯍꯣꯏ ꯑꯗꯨ ꯊꯣꯛꯂꯛꯑꯦ ꯑꯗꯨ ꯂꯩꯕ꯭ꯔꯥ ꯍꯥꯏꯕꯅꯤꯗ
ꯑꯗꯨꯈꯛ ꯑꯗꯨꯅꯦ ꯑꯩꯒꯤꯗꯣ ꯊꯣꯛꯂꯛꯄꯗꯨꯅꯦ
ꯎ ꯎꯝ
ꯑꯩꯒꯤ ꯃꯤꯡꯁꯦ ꯌꯥꯝ ꯆꯥꯏ ꯑꯁ ꯀꯃꯥꯏ ꯍꯥꯏꯗꯣꯏꯅꯣ ꯁꯥꯡꯉꯤꯕ ꯌꯥꯝꯅ ꯁꯦꯝꯕꯗꯤ
ꯎꯝ ꯂꯣꯏ ꯐꯔꯦꯗꯅ ꯍꯧꯖꯤꯛꯇꯤ ꯍꯥ
ꯑꯁ ꯃꯤ ꯌꯥꯝꯕ꯭ꯔꯣ ꯅꯣꯏꯔ ꯅꯣꯏ ꯏꯔꯦꯡꯕꯗꯣ
ꯃꯤ ꯌꯥꯝꯗꯕꯅꯤ ꯏꯃꯥꯟꯅꯕ ꯑꯃ ꯇꯨꯡꯗ ꯌꯥꯎꯔꯛꯄ ꯑꯗꯨꯒꯤ ꯅꯪꯗꯤ ꯀꯩꯅꯣ ꯇꯧꯕꯗꯅꯦ꯫ ꯍꯣꯏ
ꯑꯩꯈꯣꯏꯅ ꯅꯍꯥꯟ ꯍꯣꯁꯇꯦꯜꯗ ꯂꯩꯔꯒ ꯑꯌꯥ ꯀꯩꯅꯣ ꯒ꯭ꯔꯨꯞ ꯒ꯭ꯔꯨꯞ ꯐꯝꯃꯒ ꯌꯦꯡꯕꯗꯣ ꯑꯁ ꯌꯥꯝ ꯅꯨꯡꯉꯥꯏꯌꯦ
ꯎꯝ ꯆꯨꯝꯃꯦ ꯑꯍꯝ
ꯅꯨꯡꯉꯥꯏꯕꯗꯨ ꯃꯍꯥꯎꯗꯨ
ꯎꯝ ꯃꯤ ꯌꯥꯝꯃꯗꯤ ꯌꯦꯡꯕ ꯅꯨꯡꯉꯥꯏꯕꯅꯦ
ꯍꯣꯏ ꯑꯗꯨ ꯅꯪꯗꯤ ꯐꯥꯏꯅꯦꯜꯗ ꯀꯩ ꯀꯅꯥ ꯁꯞꯄꯣꯔꯠ ꯇꯧꯗꯣꯏꯅꯣ ꯍꯥꯏꯗꯤ ꯍꯧꯖꯤꯛ ꯍꯤꯡꯂꯤꯕꯗ
ꯐ꯭ꯔꯥꯟꯁꯔꯥ ꯎꯝ
ꯍꯟꯗ꯭ꯔꯦꯠ ꯄꯥꯔꯁꯦꯟ ꯐ꯭ꯔꯥꯟꯁ ꯉꯝꯒꯅꯤ ꯍꯟꯗꯛ
ꯀꯟꯗꯤ ꯀꯟꯕꯅꯦ ꯀꯥꯁꯨ ꯀꯥꯗꯧ ꯃꯥꯜꯂꯦ ꯑꯩꯅ ꯈꯟꯕꯗ
ꯐ꯭ꯔꯥꯟꯁ ꯀꯥꯒꯅꯤ ꯐ꯭ꯔꯥꯟꯁꯀꯤ ꯏꯁꯀꯣꯔꯁꯨ ꯌꯥꯕꯅꯦ
ꯅꯍꯥꯟꯁꯨ ꯅꯍꯥꯟ ꯇꯨ ꯊꯥꯎꯖꯟ ꯇ꯭ꯋꯦꯟꯇꯤ ꯇꯨꯗꯁꯨ ꯃꯣꯏꯅ ꯀꯥꯒꯦ ꯇꯧꯕꯅꯦꯕ ꯑꯗꯨꯕꯨ ꯂꯥꯛꯅ ꯍꯥꯏ
ꯗꯥꯎ ꯌꯥꯝꯃꯟꯕꯒꯤꯅꯦ ꯑꯥꯔꯖꯦꯟꯇꯤꯅꯥ ꯂꯧꯕꯗꯣ ꯂꯥꯁ ꯇꯥꯏꯝ
ꯆꯨꯁꯨꯨ ꯍꯩꯗꯤ ꯍꯩꯌꯦꯍꯦ ꯃꯣꯏꯁꯨ ꯒꯧ ꯃꯥꯟꯅꯔꯒ ꯆꯪꯕ ꯆꯨꯆꯤ ꯍꯨꯝ ꯍꯨꯝ ꯃꯤꯅꯤꯠ ꯀꯌꯥꯗꯨꯅꯣ ꯃꯣꯏꯅ ꯃꯤꯅꯤꯠ ꯈꯖꯤꯠ ꯈꯛꯇ ꯑꯣꯏꯔ ꯃꯣꯏ ꯂꯣꯏꯀꯣ ꯑꯅꯤꯒꯨꯝꯕ ꯆꯪꯕꯗꯣ
ꯍꯧꯖꯤꯛꯀꯤ ꯄꯨꯜꯗꯣ ꯌꯦꯡꯉꯨꯅꯦ ꯑꯥꯔꯖꯦꯟꯇꯤꯅꯥꯒꯤ ꯏꯖꯤꯞꯒꯨꯝꯕ ꯏꯁꯄꯦꯟꯒꯨꯝꯕ ꯏꯪꯂꯦꯟꯒꯨꯝꯕ ꯕ꯭ꯔꯥꯖꯤꯜꯒꯨꯝꯕ ꯁꯨꯛ ꯊꯦꯡꯅꯗꯣꯏꯕ ꯍꯥ
ꯏꯪ ꯏꯪꯂꯦꯟꯁꯦ ꯁꯥꯟꯅꯕ ꯑꯝꯇ ꯍꯥꯎꯗꯦ ꯑꯥꯎ ꯑꯩ ꯑꯩꯗꯤ ꯎꯍꯥꯎꯗꯦ ꯍꯥꯏꯕ
ꯑꯣ
ꯑꯗꯨ ꯁꯄꯦꯟ ꯁꯥꯟꯅꯕꯗꯤ ꯑꯗꯨꯝ ꯌꯦꯡꯉꯦ ꯑꯗꯨꯕꯨ ꯁꯄꯦꯟꯁꯦ ꯏꯁꯄꯦꯟꯁꯤꯁꯨ ꯌꯥꯝ ꯍꯩꯌꯦ ꯍꯣꯏꯁꯦ ꯄꯥꯁ ꯌꯥꯝ ꯍꯌꯦꯉ ꯑꯩꯁꯦ ꯌꯥꯝ ꯈꯪꯕꯒꯤ ꯍꯥꯏꯛꯇ ꯌꯥꯔꯦ ꯁꯤ ꯗꯤ ꯋꯥꯔꯤꯁꯦ
ꯀꯥꯏ ꯆꯠꯀꯦ ꯅꯪꯗꯤ ꯑꯁꯤ
ꯉꯁꯤꯔꯣ ꯑꯩꯁꯦ ꯉꯁꯤ ꯑꯩꯒꯤ ꯀꯥꯗ ꯑꯗꯨꯝ ꯂꯩꯌꯦ
ꯑꯣ
ꯃꯄꯥꯥꯟꯁꯨ ꯑꯗꯨꯝ ꯂꯩꯌꯦ
ꯑꯣ
ꯑ ꯃꯄꯥꯟ ꯊꯣꯛꯉꯥꯏꯁꯤ ꯑꯁ ꯅꯨꯡꯉꯥꯏꯇꯦꯗ ꯌꯥꯝ ꯈꯔ ꯃꯔꯛ ꯃꯔꯛꯇꯗꯤ ꯌꯥꯝꯅ ꯕꯣꯔꯤꯡꯁꯨꯏ ꯑꯗꯨꯒ ꯍꯥꯏꯗꯤ ꯃꯄꯥꯟ ꯊꯣꯛꯅꯤꯡꯉꯥꯏꯁꯨ ꯌꯥꯝ ꯁꯥꯏ ꯍꯥꯏꯕ
ꯎꯝ ꯍꯩꯒꯨꯝ ꯃꯆꯥꯁꯨ ꯌꯥꯗ꯭ꯔꯣ
ꯀꯩꯕꯥ
ꯍꯩ ꯍꯩ ꯍꯩꯅꯎꯒꯨꯝꯕ
ꯍꯩꯅꯧꯗꯣ ꯑꯁꯤꯗꯗꯤ ꯀꯩꯅꯣ ꯐꯪꯗꯤꯌꯦ ꯍꯥꯏꯗꯤ ꯐꯪꯗꯤ ꯐꯪꯉꯦꯕꯀꯣ ꯑꯗꯨꯕꯨ ꯑꯩꯈꯣꯏꯅ ꯑꯣꯟꯂꯥꯏꯟꯗꯒꯨꯝꯕ ꯑꯗꯨꯝ ꯂꯩꯕ ꯀꯥꯟꯗꯗꯤ ꯄꯠꯄꯗꯣ ꯑꯗꯨꯝ ꯄꯨꯔꯛꯑꯦꯕ ꯑꯗꯨꯒꯤ ꯇꯜꯂꯦꯕ
ꯑꯣ
ꯑꯗꯨꯗ ꯎꯝ ꯅꯨꯡꯒꯤ ꯆꯨꯗꯕ꯭ꯔꯥ ꯍꯧꯖꯤꯛꯀꯤ
ꯎꯝ ꯅꯣꯡ ꯍꯧꯖꯤꯛꯇꯤ ꯐꯔꯦ ꯉꯁꯥꯏꯗꯨ ꯈꯔ ꯆꯣꯔꯝꯕ ꯇꯧꯔꯒ
ꯑꯈꯣꯏꯗꯗꯤ ꯅꯨꯡꯗꯤ ꯑꯁ ꯍꯟꯗꯛꯇꯤ ꯈꯔꯗꯤ ꯅꯨꯡꯉꯥꯏꯌꯦ ꯅꯨꯡꯁꯥ ꯁꯥꯕꯁꯦ ꯑꯩꯗꯤ ꯅꯣꯡ ꯁꯨꯕꯅꯤꯅ
ꯗꯤꯒ꯭ꯔꯤ ꯀꯌꯥꯂꯣ ꯌꯧꯕꯔꯣ
ꯀꯩꯕ
ꯗꯤꯒ꯭ꯔꯤ ꯀꯌꯥ ꯌꯧꯒꯦ ꯁꯦꯜꯁꯤꯑꯁ
ꯑ ꯃꯔꯛꯇꯗꯤ ꯊꯥꯔꯇꯤ ꯐꯣꯔ ꯊꯥꯔꯇꯤ ꯏ ꯊꯔꯇꯤ ꯁꯚꯦꯟ
ꯑꯣ ꯑꯗꯣ ꯍꯣꯔꯦꯟ ꯌꯦꯡꯉꯒ ꯍꯦꯛ ꯕꯣꯜ ꯂꯣꯏꯔꯒ ꯀꯣꯜ ꯇꯧꯔꯛꯀꯅꯤꯀꯣ
ꯍꯣꯔꯦꯜ ꯕꯣꯜ ꯂꯣꯏ
ꯌꯦꯡꯁꯦ
ꯎꯝ ꯑꯩꯅ ꯉꯝꯃꯗꯤ ꯌꯥꯝ ꯅꯨꯡꯉꯥꯏꯒꯅꯤꯗ
ꯇꯨꯝꯈ꯭ꯔꯅꯤ
ꯑꯥ
ꯑꯩꯅ ꯉꯝꯃꯗꯤ ꯑꯃꯨꯛꯀ ꯀꯣꯞ ꯇꯧꯒꯦ ꯌꯥꯅꯤ
ꯌꯥꯗꯣꯏ
ꯌꯥꯏꯌꯦ
ꯑꯩ ꯑꯩꯅ ꯇꯧꯔꯛꯄꯗ ꯄꯥꯏꯈꯠꯇꯣꯏꯅꯦ ꯅꯠꯇ꯭ꯔꯗꯤ ꯌꯥꯔꯣꯏ ꯑꯩ ꯅꯪ ꯀꯥꯞꯄꯒ ꯅꯨꯡꯉꯥꯏꯇꯕ ꯃꯈꯣꯟꯗꯣ ꯑꯩ ꯀꯥꯗꯣꯏꯅꯦꯕ
ꯑꯩ ꯀꯄ ꯍꯩꯇꯦ ꯃꯤꯒꯤꯗꯃꯛ
ꯑꯁ ꯋꯥꯎ
ꯀꯩꯒꯤ ꯃꯤꯒꯤꯗꯃꯛꯇ ꯑꯩꯒꯤ ꯄꯤꯁꯦ ꯇꯥꯗꯣꯏꯗꯣ ꯄꯥꯝꯃꯨꯗ꯭ꯔꯣ
ꯑꯥ ꯑꯦꯛꯖꯥꯝꯄꯜꯗꯗꯤ ꯌꯥꯝ ꯍꯩꯀꯣ
ꯗꯤ ꯑꯩꯒꯤ ꯐꯥꯎꯕ ꯀꯠꯅꯤꯡꯉꯥꯏ ꯃꯌꯥꯝ ꯂꯩꯕ ꯀꯥꯟꯁꯤꯗ
ꯑ